ꯑ ꯇꯥꯏ ꯇꯥꯏ ꯀ
ꯇꯥꯏꯌꯦ ꯇꯥꯏ ꯑꯩ ꯕꯦꯛꯒ꯭ꯔꯥꯎꯟ ꯍꯣꯟ ꯇꯥꯕ꯭ꯔꯥ
ꯇꯥꯗꯦ
ꯑ ꯎ ꯑꯗꯨꯗꯤ ꯇ꯭ꯔꯣ ꯅꯪꯗꯤ
ꯑꯉꯥꯡ ꯄꯥꯝꯂꯤꯌꯦ
ꯍꯥꯥ
ꯑꯉꯥꯡ ꯑꯉꯥꯡ ꯑ ꯆꯥꯔꯕꯣ
ꯑꯥꯎ ꯆꯥꯗ꯭ꯔꯦ ꯊꯣꯡꯉ ꯂꯣꯏꯅꯤ
ꯎ
ꯂꯝꯗꯦꯒꯤ ꯑꯉꯥꯡꯕꯔꯥ
ꯐꯤꯁꯨꯨꯕ ꯑꯃ
ꯎ
ꯑꯣ
ꯎꯝ ꯑꯁ ꯅꯨꯡꯁꯤꯌ°ꯕꫭ
ꯇꯨꯝꯕ ꯌꯥꯗꯅꯦ
ꯎꯝ ꯀꯌꯥ ꯁꯨꯨꯔꯦꯕ ꯑꯗꯨ
ꯑꯅꯤ ꯍꯦꯂꯦ
ꯑꯣ ꯀꯨꯏꯗ꯭ꯔꯤ ꯅ ꯑꯗꯨ꯭ꯔꯣꯗꯤꯄꯣ ꯄꯁꯦ
ꯎꯝ
ꯅꯨꯄꯤꯅꯦꯀꯣ
ꯑ ꯅꯨꯄꯤꯅꯦ
ꯍ ꯍ ꯀ꯭ꯔꯤꯟ ꯆ ꯆꯕ꯭ꯔꯣ
ꯈꯔꯤ ꯑ ꯕꯤꯇꯔ ꯀꯥꯔꯣ
ꯑꯣ
ꯀꯥꯎꯈ꯭ꯔꯦꯅꯦ ꯃꯃꯤꯡ
ꯈꯥꯕꯗ ꯑꯩꯁꯨ ꯀ ꯑꯩꯈꯣꯏꯁꯨ ꯊꯣꯡꯉꯦ ꯁꯧꯒꯤ ꯑꯃ ꯑꯗꯣ
ꯎꯝ
ꯀꯥꯡꯍꯧꯁꯨ ꯆꯥꯕꯅꯤ ꯉꯥꯡꯗꯣ ꯃꯅꯕꯤ ꯅꯨꯄꯥ ꯁꯥꯅꯤꯡꯕ ꯅꯨꯄꯤꯗꯨꯅ ꯊꯣꯡꯕꯤꯕ
ꯍꯥꯎꯕꯅꯦ ꯈꯪꯗꯦ
ꯑꯁ ꯑꯦ ꯍꯥꯎꯒꯦ ꯀꯝ ꯍꯥꯎ ꯙꯦ
ꯃꯥ ꯍꯧꯖꯤꯛꯐꯥꯎ ꯂꯔꯤꯔꯥ
ꯎꯝ ꯉꯁꯤ ꯆꯠꯀꯅꯤ ꯍꯥꯏ ꯃꯥꯗꯣ
ꯎꯝ
ꯊꯕꯛ ꯍꯥꯎꯒꯅꯤ ꯍꯥꯏꯕ
ꯔꯦꯟꯗ꯭ꯔꯥ ꯃꯥ ꯂꯩꯥꯛꯅꯤꯡꯉꯥꯏꯁꯦ
ꯑ ꯀꯣꯕꯗ ꯁꯥꯟꯇꯤꯕ ꯃꯥꯅꯦ ꯎꯝ ꯔꯣꯝ ꯑꯆꯕ ꯑꯃ ꯄꯤ ꯍꯥꯏ ꯎꯝ
ꯎꯝ
ꯆꯦꯐ ꯅꯨꯄꯤ ꯑꯅꯤ ꯅꯨꯄꯥ ꯑꯅꯤ ꯉꯒꯅꯤ ꯍꯥꯏꯕ ꯍꯧꯖꯤꯛꯇꯤ
ꯍ꯫
ꯑ ꯅꯨꯄꯤꯕꯨꯗꯤ ꯃꯥ ꯈꯛꯇꯅꯤ ꯍꯥꯏꯌꯦ꯫
ꯑꯣ ꯍꯣ꯫ ꯁꯦꯂꯔꯤꯗꯤ ꯈꯪꯕꯔ꯫
ꯁꯦꯂꯔꯤꯗꯣ ꯁꯦꯡꯅꯗꯤ ꯈꯪꯗ꯭ꯔꯦ ꯍꯥꯏꯌꯦ꯫
ꯑꯣ ꯍꯣ꯫
ꯃꯥ ꯍꯥꯕ ꯀꯥꯟꯅꯗ ꯈꯒꯅꯤ꯫
ꯁꯦꯂꯔꯤꯗꯣ ꯇ꯭ꯋꯦꯟꯇꯤ ꯂꯥꯛ꯫ ꯎꯝ ꯃꯥ
ꯁꯨ ꯂꯥꯏꯅꯅꯤꯁꯀꯤ ꯃꯅꯥꯇꯅꯤ ꯍꯥꯏ
ꯅꯨꯡꯁꯥ ꯁꯥꯕ꯭ꯔꯣ
ꯎ ꯁꯥ ꯎꯝ ꯁꯥꯏꯌꯦ ꯁꯥꯏꯌꯦ ꯊꯣ ꯃꯣꯡ ꯈꯔꯉꯏꯌꯦ
ꯎꯝ
ꯐꯤ ꯁꯨꯔꯕ ꯌꯥꯔꯕ
ꯎꯝ ꯌꯥꯝ ꯁꯥꯔꯦ ꯈꯨꯟꯗꯁꯨ ꯉꯁꯤ ꯎꯝ ꯋꯦꯗꯔꯁꯦ꯫
ꯁꯤꯈꯤꯕꯅꯤꯕ꯫
ꯎꯝ꯫
ꯑꯁ ꯉꯥꯔꯡ ꯂꯝꯁꯤ꯫
ꯐꯤ ꯌꯥꯝ ꯐꯤ ꯁꯨꯅꯤꯉꯥꯏ ꯌꯥꯝ ꯌꯥꯝꯕꯅꯦꯕ ꯉꯥꯔꯡꯗꯣ꯫ ꯅꯣꯏ ꯁꯨꯈ꯭ꯔꯦ ꯑꯗꯨ ꯑꯣꯏꯔꯁꯨ ꯑꯃꯨꯛꯀ ꯑꯩꯒꯤ꯫ ꯏꯕꯨꯡꯉꯣ ꯐꯤ ꯄꯣꯔꯛꯅꯦ ꯍꯥꯏꯁ ꯇꯜ꯫
ꯎꯝ ꯎꯝ ꯏꯁꯤꯡꯗꯤ ꯅꯨꯡꯉꯥꯏꯕ꯭ꯔꯥ꯫
ꯆꯤꯡꯅꯤ ꯍꯣꯏ ꯅꯨꯡꯉꯥꯏꯔꯦ ꯑꯩꯈꯣꯏ꯫ ꯎ ꯂꯥꯛ ꯂꯥꯛ ꯇꯕ ꯐꯥꯎ꯫ ꯑꯗꯨꯝ ꯁꯤꯖꯤꯟꯏ꯫ ꯂꯦꯃꯁꯨ ꯂꯦꯃꯕꯅꯤꯗ꯫
ꯑꯣ꯫
ꯅꯣꯢꯕꯅꯤ ꯈꯛꯇ ꯂꯩꯕꯒꯤ꯫
ꯑ ꯫ ꯌꯥꯝ ꯌꯥꯝ ꯄꯥꯏꯔꯁꯨ ꯑꯗꯨꯝ ꯂꯦꯝꯃꯤꯗ꯫ ꯑꯥ꯫ ꯐꯤꯗꯣ ꯄꯨꯔꯒ ꯆꯠꯈ꯭ꯔꯦ ꯃꯥꯗꯣ꯫ ꯑꯩꯏ ꯇ꯭ꯔꯒꯂꯥꯏꯕꯦ
ꯎꯝ ꯎꯝ ꯫
ꯐꯨꯔꯤꯠ ꯐꯨꯔꯤꯠꯁꯨ꯫ ꯐꯖꯥꯅ ꯁꯦꯠꯇꯕꯒꯤ ꯃꯥꯗꯣ꯫
ꯎꯝ ꯎꯝ꯫
ꯈꯥꯎꯗꯣ ꯊꯔꯣ ꯇꯧꯔꯒ ꯆꯠꯈ꯭ꯔꯦ ꯃꯗꯤ꯫ ꯑꯁ ꯑꯩ ꯅꯍꯟ꯫ ꯑꯁ ꯌꯥꯔꯦꯗ꯫
ꯀꯔꯤꯒꯤꯅꯣ꯫
ꯑꯥ ꯍꯅꯤ ꯀꯤꯗꯝꯂ
ꯍꯥꯥ꯫
ꯍꯥꯞꯄꯦꯟ ꯁꯦꯠ꯫ ꯑꯩꯅ ꯂꯥꯛꯄꯒꯤꯀꯣ ꯗꯩꯩꯅꯥꯅ꯫
ꯎꯝ
ꯗꯩꯅꯥꯅ ꯑꯩ ꯇꯨꯝꯕ ꯀꯥꯟꯗ ꯀꯣ ꯍꯧꯒꯠꯂꯣ ꯍꯧꯒꯠꯂꯣ ꯅꯨꯃꯤꯗꯥꯡ ꯆꯥꯁꯦ ꯍꯥꯏꯔꯒ ꯃꯥ ꯂꯤꯐ ꯂꯤꯐ ꯄꯤꯅꯤꯡꯕ ꯃꯥꯜꯂꯦ ꯃꯥꯒꯤ ꯑ ꯕ꯭ꯔꯥꯗꯔꯒꯤꯀꯣ
ꯎꯝ꯫
ꯑꯗꯨꯒꯤ ꯑꯩꯗꯣ ꯍꯥꯄꯦꯟ ꯍꯥꯞꯂꯒ ꯆꯠꯄ꯫ ꯍꯥꯞꯂꯒ ꯎꯝ ꯁꯝꯖꯤꯗꯣ ꯈꯪꯕꯔꯥ ꯅꯪ ꯕꯥꯏ꯫ ꯄꯥꯕ ꯃꯤ ꯏꯕꯨꯡꯒꯤ꯫ ꯃꯥꯟꯕꯔ ꯅꯣꯛꯔꯒ꯫ ꯑꯁ ꯅꯪ ꯅꯪꯒꯤ ꯐꯤꯔꯣꯜꯁꯤ ꯍꯦ꯫ ꯍꯥꯏꯕ ꯑꯩꯅ ꯍꯥꯏ ꯍꯥꯏ ꯆꯨꯝꯃꯤ ꯆꯨꯝꯃꯤ ꯑꯩ ꯑꯩ ꯃꯄꯥꯟ ꯊꯣꯛꯀꯅꯤ ꯃꯥꯒꯤ ꯑꯣꯐꯤꯁꯀꯤ ꯆꯪꯉꯒ ꯑꯩ ꯃꯄꯥꯟꯗ ꯑꯗꯨꯝ ꯂꯩ ꯂꯤꯅꯥꯁꯨ ꯑꯗꯨ ꯅꯨꯃꯤꯠꯇꯣ ꯁꯦꯟꯗꯥꯜ ꯇꯣꯡꯔꯒ ꯂꯥꯛꯄ ꯑꯈꯣꯏ ꯌꯨꯝꯗꯗꯤ ꯌꯥꯗꯕꯅꯤ ꯏꯃꯥ ꯑꯣꯏꯅ ꯌꯥꯗꯕꯗ ꯑꯩꯈꯣꯏꯗꯣ ꯎꯝ ꯇꯣꯏꯅ ꯂꯥꯛꯄꯒꯤꯀꯣ ꯀꯥꯏꯗꯦꯅꯦ ꯁꯨꯃꯥꯏ ꯈꯟꯅꯕꯩ ꯂꯣꯏꯖꯤꯜꯂ ꯑꯗꯨꯝ ꯂꯥꯛꯄ ꯅꯤꯗ
ꯑꯥ
ꯃꯥꯗꯤ ꯑꯗꯨꯝ ꯌꯨꯝꯗ ꯂꯩꯕꯔꯣ
ꯍꯥꯥ
ꯑꯃꯥ ꯑꯃꯥꯗꯨ
ꯇꯥꯔ ꯂꯥꯛꯑꯦ ꯃꯥꯗꯣ ꯕ꯭ꯔꯦꯛꯐꯥꯁ ꯇꯧꯔꯅꯤ ꯃꯥꯗꯤ ꯃꯅ
ꯑ
ꯁꯨꯒꯔ ꯑꯣꯏꯒꯦ ꯏꯃꯗꯤ
ꯎꯝ ꯍꯝ ꯑꯁ ꯑꯁꯤꯒꯤ ꯆꯍꯤꯁꯦ
ꯑꯥ
ꯑꯥ ꯊꯥ ꯊꯥ ꯃꯉꯥ ꯍꯦꯟꯕ ꯈꯛꯇꯅꯦ
ꯎꯝ
ꯌꯦꯡꯕ ꯈꯛꯄ ꯉꯥꯏꯔꯦ ꯍꯥꯏꯕ
ꯀꯣꯏꯗ꯭ꯔꯦ ꯀꯣꯏꯇ꯭ꯔꯦ ꯎꯝ
ꯈꯉꯗ ꯆꯒ ꯃꯥꯅꯦ
ꯂꯣꯏꯔꯦ
ꯍꯝ ꯄꯨꯃꯥꯁ ꯃꯁꯨ ꯑꯁ ꯊ ꯀ
ꯎꯝ ꯁꯤ ꯑꯉꯥꯡꯁꯦ ꯌꯥꯗ꯭ꯔꯦꯅꯦ
ꯎ ꯌꯥꯝ ꯅꯨꯡꯁꯤꯌꯦꯍꯦ ꯃꯈꯣꯟꯗꯣ
ꯆꯥꯛꯁꯨꯕꯖꯑꯌꯦ ꯇ ꯉꯥꯡꯗ
ꯃꯤ ꯌꯥꯝ ꯅꯨꯡꯁꯤꯌꯦꯦꯈꯣꯟ ꯇꯥꯔꯀꯥꯟꯗ ꯍ
ꯑꯗꯨꯝ ꯂꯦꯡꯗꯒ ꯂꯩꯕ
ꯃꯥꯒꯤ ꯆꯗ ꯆꯨꯞꯨꯞ ꯆꯨꯞꯨꯞ ꯇꯥꯥꯎꯅꯤꯡꯉ
ꯎ
ꯑꯉꯥꯡ ꯄꯥꯝꯅꯤꯡꯉꯦ ꯑ ꯑꯉꯥꯡ ꯅꯨꯡꯁꯤꯌꯅ ꯑꯩꯅ
ꯑꯩ ꯑꯣꯖꯥꯒꯤ ꯑꯉꯥꯡ ꯗ ꯃꯥꯡ ꯇ ꯇꯨꯝꯗꯕꯒꯒꯤ ꯃꯥꯡ
ꯎꯝ
ꯑꯣ ꯀꯥꯗ ꯇꯣꯡꯉ꯭ꯔꯒ ꯄꯨꯡ ꯕꯣꯔꯣꯗ ꯃꯥꯒꯤ ꯕꯕꯥꯅ ꯁꯦꯇꯥꯁ ꯊꯝꯕ ꯏꯅꯤꯡꯕ
ꯎꯝ
ꯌꯥꯂꯣ ꯎꯝ ꯑꯍꯥ ꯑꯃꯨꯛꯀ ꯇꯨꯝꯅꯤꯡꯉꯦ ꯑꯩꯅꯦ
ꯄꯁꯤꯅꯦ
ꯉꯔꯥꯡ ꯅꯨꯡꯗꯥꯡ ꯄꯨꯡ ꯃꯗ ꯇꯨꯝꯃꯒꯦꯀꯣ
ꯎꯝ
ꯎ ꯃꯥꯗ ꯇꯨꯝꯃꯤꯃꯦ ꯑꯗꯨꯒꯒ
ꯑ ꯈꯣꯡꯣꯡꯗꯣ
ꯍꯥꯥ
ꯅꯨꯡꯗꯥꯡꯒꯤ ꯃꯇꯝꯗ ꯈꯣꯡꯗꯣ ꯑꯗꯨꯝ ꯍꯥꯏꯌꯦꯕ ꯇꯨꯝꯕ ꯌꯥꯗꯕ ꯑꯗꯨꯝ ꯐꯝꯔꯒ ꯂꯩꯕꯅꯤ
꯫ ꯀꯆꯤꯌꯥꯠ ꯀꯆꯤꯌꯥꯠꯕꯒꯨꯗꯣ ꯇꯧꯕꯔꯣ꯫
ꯎꯝ ꯑꯗꯨꯝ ꯇꯧꯋꯦ꫰꫰
ꯎ ꯀꯇꯤꯌꯥ ꯀꯇꯤꯌꯥ ꯊꯣꯛꯅꯤꯡ ꯉꯥꯏꯒꯤꯔ꯫
ꯎꯝ ꯑꯗꯨ ꯑꯗꯨꯗꯨꯗ ꯑ ꯈꯔ꯫ ꯊꯣꯛꯑꯗꯤ ꯑꯃꯨꯛꯀꯟꯅ ꯅꯥꯕꯗꯣ ꯆꯠ꯫ ꯄꯗꯣ ꯑꯃꯨꯛꯀ ꯅꯨꯡꯉꯥꯏꯌꯦ ꯑꯗꯣ
ꯑꯣ
ꯑꯗꯨꯗꯣ ꯊꯣꯛꯅꯤꯡꯉꯥꯏ ꯑꯃꯨꯛ ꯅꯥꯕ ꯍꯧꯔꯗꯤ ꯆꯠꯄ ꯅꯨꯡꯉꯥꯏꯇꯕ
ꯑꯣ ꯏꯆꯦꯒꯤ ꯆꯍꯤ ꯅꯪ ꯁꯨꯃꯥꯏꯅ ꯌꯣꯗ ꯑꯗꯨꯝ ꯂꯥꯏꯔꯗꯤꯀꯣ ꯍꯦꯟꯅ ꯑꯅꯤ ꯅꯦꯛꯁꯗꯤ
ꯎꯝ ꯐꯅꯤꯡꯕꯅ ꯂꯣꯏꯔꯕꯅꯦ ꯑꯩꯗꯤ꯫
ꯀꯨꯏꯅ ꯅꯥꯕꯗꯣ ꯐꯠꯇꯦꯅ ꯁꯤ ꯁꯨꯃꯥꯏꯅ꯫ ꯍꯧꯖꯤꯛꯀꯥꯟꯁꯦ ꯈꯔ ꯋꯥꯔꯒ ꯈꯥꯡꯕꯗꯣ ꯐꯥꯔꯦꯅ꯫
ꯎꯝ꯫ ꯍꯤꯗꯥꯛꯁꯨ ꯆꯥꯕ ꯂꯣꯏꯔꯒꯅꯤ ꯑꯗꯨ꯫
ꯇꯥꯕꯔꯥ꯫
ꯎꯝ ꯑꯗꯨ ꯑꯗꯨꯗꯤ ꯊꯛꯄ ꯂꯣꯏꯔꯦ ꯑꯗꯣ ꯍꯣꯃꯤꯌꯣꯄꯦꯊꯤꯛ ꯀꯦ ꯃꯆꯥ ꯃꯆꯥ ꯂꯩꯕꯗꯨ ꯑꯗꯣ ꯆꯥꯕ ꯑꯗꯨꯗ ꯆꯥꯕ ꯂꯣꯏꯔꯗꯤ
ꯎꯝ
ꯍꯤꯗꯥꯛ ꯇꯥꯏꯅꯕ ꯑꯃꯨꯛ ꯂꯧꯕ ꯆꯠꯀꯅꯤ
ꯑꯣ
ꯅꯪꯒꯤ ꯈꯣꯡꯗꯣ ꯁꯥꯠꯄꯗꯤ ꯈꯔ ꯐꯕ꯭ꯔꯥ
ꯎꯝ ꯃꯆꯨ ꯌꯥꯝ ꯃꯝꯂꯒ ꯂꯥꯛꯕꯗꯣ꯫ ꯈꯔ ꯐꯥꯔꯦ꯫
ꯑꯣ ꯐꯣꯠꯇ ꯐꯣꯇꯣ ꯊꯥꯔꯛꯎꯅ ꯌꯦꯡꯁꯤ ꯑꯩꯁꯨ꯫
ꯎꯝ ꯊꯔꯛꯀꯦ꯫
ꯎꯝ ꯑꯗꯨꯠꯇꯣ ꯐꯥꯔꯗꯤ ꯅꯪ ꯌꯥꯝ ꯅꯨꯡꯉꯥꯏꯅ ꯂꯥꯏꯒꯅꯤ꯫
ꯎꯝ꯫
ꯑꯁ ꯑꯩꯈꯣꯏꯒꯤ ꯑꯩꯈꯣꯏꯒꯤ ꯅꯨꯄꯥꯗꯣ꯫ ꯄꯥꯎ ꯐꯥꯎꯅꯕ꯭ꯔꯥ ꯃꯥꯗꯣ꯫
ꯏꯁꯁ꯫
ꯃꯣꯃꯣ ꯊꯥꯔꯛꯑꯦ ꯍꯥꯏꯕ ꯅꯠꯇ꯭ꯔꯣ
ꯎꯝ ꯊꯥꯔꯛꯑꯦ
ꯑꯣ ꯅꯡꯉꯣꯟꯗ ꯇꯧꯗꯦ
ꯎꯝ ꯎꯄꯥꯏ ꯂꯩꯇꯦ
ꯍꯥꯥ
ꯎꯄꯥꯏ ꯂꯩꯥꯇꯦ
ꯃꯥꯗꯤ ꯇꯣꯛꯑꯔꯣꯏ ꯍꯥꯏꯕꯀꯣ
ꯎꯝ
ꯈꯪꯗꯦꯗ
ꯑꯗꯨꯝ ꯇꯥꯏꯌꯦ ꯇꯥꯎꯔꯒ ꯂꯩꯔꯗꯤ ꯑꯩꯁꯨ ꯅꯨꯡꯁꯤꯕꯒꯤ ꯀꯩꯅꯣꯅꯦ ꯂꯩꯌꯦꯅꯥ